ꯍꯜꯂꯣ
ꯑ ꯇꯥꯕ꯭ꯔꯣ
ꯇꯥꯏꯌꯦ ꯇꯥꯏꯌꯦ
ꯅꯨꯡꯉꯥꯏꯔꯤꯕ꯭ꯔꯣ
ꯅꯨꯡꯉꯥꯏꯔꯤꯌꯦ
ꯑꯦꯁ ꯁꯛꯀ ꯌꯥꯝ ꯐꯥꯖꯔꯝꯃꯒ ꯂꯩ ꯔꯝꯒꯅꯤꯅꯦ ꯅꯪꯗꯤ ꯍꯣꯏ ꯊꯦꯡꯉꯦ ꯀꯩ ꯌꯦꯟꯁꯥꯡ ꯆꯥꯕ꯭ꯔꯣ
ꯑꯩ ꯍꯧꯖꯤꯛ ꯕꯤꯐ ꯕꯤꯔꯌꯥꯅꯤ ꯆꯥꯏꯌꯦ꯫
ꯑꯁ ꯍꯥꯎꯔꯝꯒꯅꯤꯌꯦ ꯀꯨꯏꯔꯦ ꯆꯥꯗꯕ ꯅꯍꯥꯟ ꯅꯍꯥꯟ ꯆꯥꯔꯝꯕꯅꯤ ꯌꯥꯝ ꯍꯥꯎꯕꯅꯤ ꯑꯗꯣ ꯉꯁ ꯉꯁꯤꯗꯤ ꯊꯕꯛ ꯆꯠꯇꯕ꯭ꯔꯣ꯫ ꯍꯌꯦꯡꯗꯤ ꯊꯕꯛ ꯆꯠꯀꯦꯔꯣ ꯍꯜꯂꯣ
ꯀꯔꯤꯕꯥ
ꯍꯌꯦꯡ ꯊꯕꯛ ꯆꯠꯀꯦꯔꯣ
ꯑ ꯌꯦꯡꯗꯤ ꯆꯠꯀꯅꯤ ꯆꯠꯀꯅꯤ ꯅꯣꯏꯗꯤ ꯀꯔꯤ ꯌꯦꯟꯁꯥꯡ ꯆꯥꯟꯅꯔꯒꯦ ꯑꯥ
ꯑꯁ ꯀꯪ ꯀꯪꯁꯣꯏꯅꯦ
ꯎꯝ
ꯅꯣꯏ ꯌꯨꯝꯒꯤ ꯃꯊꯛ ꯃꯊꯛ ꯎꯝ ꯎꯝ ꯌꯨꯝ ꯆꯠꯂꯦꯕ ꯃꯈꯥ ꯃꯈꯥꯔꯣꯝꯗ ꯂꯩꯕꯗꯨ ꯂꯧ ꯂꯤꯡꯕ ꯆꯠꯂꯦ
ꯑꯥ ꯑꯥ ꯑꯥ ꯑꯥ
ꯅꯦꯠꯋꯥꯛꯁꯦ ꯅꯨꯡꯉꯥꯏꯇꯦꯅꯦ ꯅꯣꯏ ꯕꯣꯕꯣꯛ ꯈꯣꯏꯒ ꯆꯠꯃꯤꯟꯅꯩꯌꯦ ꯉꯁꯤꯁꯦ
ꯂꯧ ꯂꯣꯏꯅ ꯗ꯭ꯔꯤꯕꯣ ꯍꯧꯖꯤꯛ ꯐꯥꯎ꯫
ꯍꯣꯏ ꯂꯣꯏꯗ꯭ꯔꯤ ꯑꯩꯈꯣꯏꯁꯨ ꯂꯣꯏꯗ꯭ꯔꯤꯌꯦ ꯂꯤꯡꯗ꯭ꯔꯤꯌꯦ꯫ ꯊꯥꯡꯖꯥꯗ ꯂꯤꯡꯒꯅꯤ ꯊꯥꯡꯖꯥꯗ ꯉꯁꯤ ꯊꯥꯡꯖꯥꯗ꯫
ꯅꯦꯠꯋꯥꯛ ꯅꯨꯡꯉꯥꯏ
ꯑꯁ ꯅꯦꯠꯋꯥꯛꯁꯦ ꯌꯥꯗꯦꯗ
ꯎꯝ
ꯑꯩꯈꯣꯏꯒꯤꯅ ꯈꯪꯗꯦ ꯅꯦꯠꯋꯥꯛꯁꯦ ꯅꯨꯡꯉꯥꯏꯇꯕꯅ ꯂꯣꯏꯔꯦ ꯂꯣꯏꯗ꯭ꯔꯤꯌꯦ ꯅꯣꯏꯒꯤꯗꯤ ꯂꯣꯏꯈ꯭ꯔꯦ ꯎꯝ ꯅꯣꯏꯒꯤ ꯂꯧꯗꯤꯅ ꯅꯍꯥꯟꯅ ꯂꯣꯏꯈ꯭ꯔꯦ
ꯎꯝ
ꯑꯗꯨꯗꯥ ꯂꯩꯕꯗꯣ ꯂꯩꯕ ꯑꯥ ꯁꯥꯗꯕ꯭ꯔꯣ ꯀꯃꯥꯏꯅ ꯇꯧꯕꯔꯣ
ꯁꯥꯗꯦ ꯁꯤꯗ ꯏꯪꯉꯦ ꯌꯥꯝ ꯅꯨꯡꯉꯥꯏꯌꯦ
ꯑꯣ ꯌꯥꯝ ꯅꯨꯡꯉꯥꯏꯔꯝꯒꯅꯤ ꯑꯗꯨꯗꯤ ꯑꯦ ꯊꯕꯛꯇꯤ ꯀꯃꯥꯏꯅ ꯇꯧꯕꯔꯣ
ꯊꯕꯛꯁꯨ ꯑꯗꯨꯝ
ꯉꯁꯤ ꯉꯁꯤꯁꯦ ꯈꯔ ꯈꯔ ꯅꯣꯡ ꯆꯨꯌꯦ
ꯎꯝ
ꯎꯝ ꯑꯉꯥꯏꯔꯝꯒꯅꯤ ꯄꯩꯁꯥ ꯌꯥꯝ ꯂꯥꯏꯔꯝꯒꯅꯤꯅꯦ
ꯀꯥꯢꯗꯩꯅꯣꯗꯥ ꯄꯩꯁꯥꯒꯁꯦ ꯄꯩꯁꯥꯒꯤ ꯋꯥꯔꯤ ꯁꯥꯗꯦ ꯃꯊꯥ ꯌꯥꯝ ꯁꯥꯢꯗꯥ ꯇꯥꯕꯔꯣ